ꯇꯥꯔꯦ
ꯑꯦ ꯈꯣꯟꯖꯦꯜꯁꯦ ꯌꯥꯝ ꯅꯨꯡꯁꯤꯅ ꯌꯥꯝ ꯅꯧꯋꯤꯅ
ꯑꯩꯁꯦ ꯋꯥ ꯀꯟꯅ ꯉꯥꯡ ꯌꯥꯗ꯭ꯔꯦ ꯑꯗꯨꯒꯤꯅꯦ
ꯑꯩ ꯇꯨꯝꯃꯨꯏꯔ ꯅꯪ
ꯇꯨꯝꯗꯦ
ꯀꯥꯏ ꯂꯩꯒꯦ ꯌꯨꯝꯗꯔꯣ
ꯌꯨꯝꯗ ꯂꯩꯌꯦ
ꯑꯣ ꯌꯨꯝꯗꯅ ꯈꯔꯗꯤ ꯅꯨꯡꯉꯥꯏꯔꯃꯅꯤꯅꯦ ꯊꯣꯛꯇꯦ
ꯑꯦꯛꯖꯥꯝ ꯂꯣꯏꯒ꯭ꯔꯕꯣ ꯅꯣꯏꯗꯤ
ꯂꯣꯏꯈ꯭ꯔꯦ
ꯀꯃꯥꯏꯟ ꯇꯧꯒꯤꯒꯦ ꯅꯨꯡꯉꯥꯏꯒꯤꯕ꯭ꯔꯣ
ꯍꯟꯇꯛꯇꯤ ꯑꯩꯅ ꯁꯅꯥꯒꯤ ꯇꯀꯃꯥꯟ ꯂꯧꯒꯅꯤꯅ ꯈꯜꯂꯦ ꯃꯌꯥꯝꯁꯤꯡꯁꯨ ꯂꯣꯏꯃꯛ ꯑꯩꯉꯣꯟꯗ ꯑꯁꯥ ꯊꯝꯅꯔꯦ
ꯑꯁ ꯒꯣꯜ ꯃꯦꯗꯥꯂꯤꯁ ꯑꯣꯏꯔꯛꯀꯅꯤꯀꯣ
ꯑꯗꯨꯃꯛꯅꯦ ꯑꯣꯏꯗꯣꯏꯁꯦ ꯑꯗꯣ ꯑꯩꯒꯤ ꯑꯗꯨꯃꯥꯏꯅ ꯁꯅꯥꯒꯤ ꯇꯀꯃꯥꯟ ꯂꯧꯕꯒꯤ ꯊꯧꯔꯝ ꯑꯃꯁꯨ ꯄꯥꯡꯊꯣꯛꯀꯅꯤꯕ ꯑꯗꯨꯗ ꯅꯪ ꯁꯔꯨꯛ ꯌꯥꯕ ꯂꯥꯛꯎꯀꯣ
ꯎꯝ ꯂꯥꯛꯀꯦ ꯅꯪꯒꯤ ꯁꯩꯔꯦꯡ ꯊꯤꯕꯒꯤꯔꯣ
ꯑꯗꯨꯒꯤ ꯅꯠꯇꯤꯌꯦ ꯑꯩꯅ ꯍꯟꯇꯛ ꯈꯣꯏꯒꯤ ꯄꯥꯡꯊꯣꯛꯈꯤꯕ ꯑꯥ ꯊꯥ ꯇꯔꯨꯛꯀꯤ ꯑꯣꯏꯕ ꯄꯩꯈꯥ ꯃꯆꯥꯗꯨꯗꯅꯦ ꯑꯗꯨꯒꯤ
ꯎꯝ
ꯎꯝ
ꯑꯩꯅ ꯈ꯭ꯋꯥꯏꯗꯒꯤ ꯃꯁꯤꯡꯁꯦ ꯑꯩꯒ ꯇꯝꯃꯤꯟꯅꯔꯤꯕ ꯑꯩꯒꯤ ꯃꯔꯨꯞ ꯂꯣꯏ ꯃꯌꯥꯝꯁꯤꯡꯒ ꯆꯥꯡꯗꯝꯅꯕ ꯃꯇꯝꯗ ꯑꯗꯨꯗꯒꯤ
ꯎꯝ ꯑꯁ ꯌꯥꯝ ꯐꯩꯌꯦ ꯍꯣꯏ ꯅꯪꯒꯤ ꯄ꯭ꯔꯣꯒ꯭ꯔꯥꯝ ꯅꯨꯃꯤꯠꯇ ꯁꯣꯏꯗꯅ ꯂꯥꯛꯀꯅꯤ
ꯎꯝ ꯍꯣꯏ ꯂꯥꯛꯑꯣ ꯌꯥꯝ ꯆꯥꯎꯅ ꯁꯤꯟꯒꯅꯤꯑꯦ ꯆꯥꯅ ꯊꯛꯅꯕꯁꯨ ꯐꯖꯅ ꯄꯤꯒꯅꯤ ꯑꯗꯨꯝ ꯂꯩꯗꯅ ꯈꯣꯏꯒꯤ ꯑꯍꯥꯎ ꯑꯍꯥꯎꯕ ꯁꯔꯦꯡ ꯊꯣꯡꯕ ꯑꯃꯗꯤ ꯁꯣꯏꯗꯅ ꯌꯥꯎꯍꯟꯒꯦꯅ ꯈꯜꯂꯦ
ꯍꯣꯏ ꯑꯁ ꯑꯗꯨꯃꯥꯏꯅ ꯇꯧꯔꯗꯤ ꯐꯩꯌꯦ ꯑꯌꯨꯛꯇꯒꯤ ꯃꯤ ꯃꯌꯥꯝꯗꯣ ꯂꯥꯛꯑꯒ ꯍꯥꯏꯗꯤ ꯕꯐꯦꯠꯀꯨꯝꯕ ꯀꯩꯒꯨꯝꯕ ꯇꯧꯗꯕꯤꯗ ꯇꯣꯛꯑꯗꯤ ꯃꯤ ꯃꯈꯩꯗꯣ ꯆꯥꯛ ꯂꯣꯏꯅ ꯂꯥꯝꯃꯤꯗꯅ ꯄ꯭ꯔꯣꯒ꯭ꯔꯥꯝꯗꯣ ꯑꯗꯨꯝ ꯌꯥꯎ ꯂꯩꯕꯗꯣ
ꯍꯣꯏ ꯑꯗꯨ ꯅꯨꯃꯤꯠꯇꯨꯗꯅꯦ ꯁꯨꯃꯥꯏꯅ ꯇꯧꯗꯣꯏꯅꯦꯕ
ꯎꯝ
ꯍꯣꯏ ꯑꯩ ꯍꯥꯏꯔꯛꯀꯦ ꯑꯩꯒꯤ ꯊꯧꯔꯝꯁꯦ ꯀꯃꯥꯏꯅ ꯁꯤꯟꯒꯅꯤ ꯍꯥꯏꯕꯁꯦ
ꯎꯝ
ꯑꯌꯨꯛ ꯉꯟꯇꯥ ꯄꯨꯡ ꯃꯥꯄꯟ ꯇꯥꯕ ꯈꯤꯇꯪ ꯅꯨꯃꯤꯠ ꯌꯨꯡꯈꯠꯂꯛꯄꯩ ꯃꯇꯥꯡꯗꯣ ꯑꯗꯩꯩꯗꯤ ꯅꯨꯃꯤꯠꯅ ꯋꯥ ꯇꯣꯟ ꯌꯧꯔꯛꯄꯩ ꯃ ꯇꯥꯡꯁꯤꯗꯅꯦ ꯑꯩꯁꯦ ꯍꯧꯔꯅꯤ
ꯎꯝ
ꯑꯍꯥꯟꯕꯗ ꯃꯩꯔꯥ ꯆꯨꯈꯠꯇꯣꯏꯅꯦꯕ ꯍꯥꯏꯗꯤ ꯑ ꯃꯩ ꯍꯥꯏꯁꯤꯅꯕꯨ ꯑꯃꯝꯕꯁꯦ ꯉꯥꯟꯊꯣꯛꯍꯜꯂꯤꯗꯅ ꯏꯪꯍꯜꯂꯤꯗꯅ ꯑꯃꯝꯕ ꯂꯝꯕꯤꯗ ꯃꯩ ꯌꯥꯎꯔꯒꯗꯤ ꯑꯀꯤ ꯇꯨꯖꯨꯡꯕ ꯑꯝꯇ ꯂꯩꯇꯦ ꯂꯣꯏꯃꯛ ꯐꯍꯟꯗ꯭ꯔꯅꯦ
ꯎꯝ
ꯑꯗꯨꯅ ꯑꯗꯨꯃꯥꯏꯅ ꯍꯥꯟꯅ ꯊꯥꯡꯒꯠꯂꯅꯤ ꯃꯉꯥꯜ ꯄꯤꯔꯅꯤ ꯑꯗꯣ ꯁꯨꯝ ꯊꯥꯡꯒꯠꯅꯕꯒꯤꯗꯃꯛꯇꯅꯦ ꯑꯐꯥꯎ ꯑꯐꯥꯎꯕ ꯃꯤ ꯈꯔ ꯀꯧꯒꯦꯅ ꯈꯜꯂꯤꯌꯦꯕ ꯑꯩꯅ
ꯎꯝ
ꯍꯥꯏꯗꯤ ꯎꯝ ꯃꯍꯩꯁꯪ ꯑꯃꯃꯝꯒꯤ ꯃꯀꯣꯛ ꯃꯀꯣꯛꯁꯤꯡꯗꯣ ꯀꯧꯔꯒ ꯒ ꯑꯗꯨꯃꯥꯏꯅ ꯇꯧꯔꯅꯤ ꯑꯗꯨꯒ ꯗꯣ ꯍꯦꯛ ꯂꯣꯏꯕꯒ ꯃꯣꯏ ꯋꯥ ꯉꯥꯡꯍꯜꯂꯅꯤꯕ ꯗꯤ ꯂꯥꯏꯔꯤꯛ ꯇꯝꯕꯁꯤꯅ ꯃꯤꯑꯣꯏꯕꯗ ꯀꯌꯥꯃꯨꯛ ꯌꯥꯝꯅ ꯀꯥꯟꯅꯕ ꯄꯤꯒꯦ ꯈꯜ ꯂꯧꯁꯤꯡ ꯊꯣꯛꯍꯟꯒꯦ ꯍꯥꯏꯕꯒꯤ ꯃꯇꯥꯡꯗ ꯉꯥꯡꯍꯜꯂꯅꯤ ꯑꯃꯗꯅ ꯑꯗꯩꯗꯤ ꯑ ꯂꯥꯛꯀꯗꯣꯔꯤꯕ ꯑꯇꯣꯞꯄ ꯑꯃꯗꯅ ꯁꯨꯃꯥꯏ ꯍꯥꯏꯍꯜꯂꯅꯤ ꯃꯣꯏꯒꯤ ꯍꯤꯔꯝꯁꯤꯡꯁꯦ ꯃꯥꯟꯅꯗꯦꯕ ꯑꯩꯅ ꯉꯥꯡꯍꯟꯗꯣꯔꯤꯁꯦ ꯑꯃꯗꯅ ꯁꯨꯃꯥꯏꯅ ꯎꯝ ꯍꯧꯖꯤꯛꯀꯤ ꯃꯇꯝꯗ ꯁꯥꯇ꯭ꯔ ꯁꯥꯇ꯭ꯔꯤꯁꯤꯡꯅ ꯃꯣꯕꯥꯏꯜ ꯐꯣꯟ ꯄꯥꯏꯕꯒꯤ ꯑꯃꯥꯡꯕ ꯍꯥꯏꯇꯥꯔꯦꯅꯦ ꯌꯥꯝ ꯃꯥꯡꯉꯤꯗꯅ ꯑꯃꯥꯡꯕ ꯃꯌꯥꯝ ꯂꯩꯀꯣ ꯑꯗꯨ ꯉꯥꯡꯍꯜꯂꯅꯤ ꯑꯃꯗꯅ ꯅꯤꯁꯥ ꯁꯤꯖꯤꯟꯅꯕꯅ ꯀꯌꯥꯃꯨꯛ ꯌꯥꯝꯅ ꯃꯤꯑꯣꯏꯕꯒꯤ ꯈꯨꯟꯅꯥꯏꯗ ꯆꯩꯊꯦꯡ ꯄꯤꯒꯦ ꯍꯥꯏꯕꯒꯤ ꯃꯇꯥꯡ ꯉꯥꯡꯍꯟꯒꯅꯤꯕ ꯑꯗꯣ ꯅꯪ ꯂꯥꯛꯄ ꯀꯥꯟꯗ ꯅꯪꯒꯤ ꯃꯔꯨꯞꯁꯤꯡ ꯂꯩꯇꯥꯥꯔꯗꯤ ꯑꯗꯨꯝ ꯁꯤꯟꯗꯣꯔꯤꯕ ꯃꯌꯥꯝꯁꯦ ꯃꯤꯠꯌꯦꯡ ꯇꯥꯅꯕ ꯄꯨꯔꯛꯎꯗꯅ ꯌꯥꯒꯗ꯭ꯔꯣ
ꯌꯥꯏꯌꯦ ꯑꯩ ꯏꯃꯥꯟꯅꯕꯤ ꯃꯌꯥꯝꯁꯨ ꯂꯥꯛꯑꯟꯒꯦ ꯍꯥꯏꯗꯤ ꯑꯗꯨꯒꯨꯝꯕ ꯄ꯭ꯔꯣꯒꯥꯝꯗꯣ ꯌꯥꯎꯔꯒ ꯑꯩꯈꯣꯏꯗꯁꯨ ꯈꯔ ꯍꯥꯏꯗꯤ ꯊꯧꯅꯥ ꯑꯣꯏ ꯍꯥꯏꯗꯅ ꯍꯥꯏꯗꯤ ꯍꯣꯠꯅꯅꯤꯡꯕ ꯑꯗꯨꯒꯨꯝꯕꯁꯨ
ꯎ ꯑꯁꯤ ꯈꯛꯇ ꯅꯠꯇꯦ ꯑꯁꯤ ꯂꯣꯏꯔꯒ ꯑꯩꯅ ꯇꯧꯗꯣꯏꯁꯦ ꯖꯒꯣꯏ ꯏꯁꯩꯒꯤꯁꯨ ꯍꯥꯞꯄꯦꯕ ꯃꯤꯅ ꯋꯥ ꯉꯥꯡꯉꯒ ꯁꯨꯝ ꯇꯥ ꯂꯩꯕꯁꯦ ꯏꯁꯥꯁꯤꯗ ꯌꯥꯝꯅ ꯇꯥꯅꯤꯡꯗꯦꯗꯅ ꯀꯠꯂꯒ ꯐꯨꯛ ꯍꯧꯒꯠꯂꯒ ꯆꯠꯅꯤꯡꯕꯁꯨ ꯄꯣꯛꯂꯛꯏꯗꯅ ꯑꯗꯨꯅ ꯃꯤꯁꯤꯡꯅ ꯅꯨꯡꯉꯥꯏꯅ ꯌꯦꯡꯖꯅꯕꯒꯤꯗꯃꯛꯇ ꯍꯧꯖꯤꯛ ꯍꯧꯖꯤꯛꯀꯤ ꯏꯁꯩ ꯌꯥꯝꯅ ꯁꯛꯄ ꯍꯩꯕꯤ ꯑꯃ ꯂꯩꯕꯗꯣ ꯑꯥ ꯑꯗꯨ ꯇꯧꯔꯅꯤ ꯃꯥꯅꯦ ꯑꯩꯗꯤ ꯁꯨꯃꯥꯏꯅ ꯊꯥꯏꯅ ꯀꯥꯟꯒꯤ ꯈꯨꯅꯨꯡ ꯏꯁꯩ ꯍꯦꯟꯅ ꯁꯤꯅ ꯍꯦꯟꯅ ꯄꯥꯝꯖꯩꯌꯦꯕꯀꯣ ꯑꯗꯨꯒꯤꯅꯦꯕ ꯑꯩꯅ ꯃꯥꯅꯤꯡꯦꯛꯏꯁꯦ ꯎ ꯑꯅꯦꯛ ꯃꯅꯤꯡꯒꯗꯤ ꯈꯨꯜꯂꯧ ꯑꯃ ꯂꯤꯁꯤꯡ ꯌꯥꯡꯈꯩ ꯂꯧꯏꯤ ꯀꯩꯅꯣ ꯅꯣꯡꯃꯇꯪꯒꯤ ꯏꯁꯩꯩ ꯁꯛꯄꯒꯤ
ꯍꯩꯃꯁ ꯈꯨꯠꯌꯥꯝꯁꯦ ꯂꯩꯇ꯭ꯔꯦ
ꯌꯥꯝ ꯇꯥꯡꯗ꯭ꯔꯣ
ꯇꯥꯡꯉꯦ ꯏꯁꯩ ꯁꯛꯄꯅ ꯐꯗꯣꯏꯖꯥꯠꯂꯣ
ꯇꯝꯃꯅꯤꯅ ꯍꯖꯤꯕ
ꯑꯗꯨꯅꯦ ꯑꯦ ꯅꯪꯗꯤ ꯄꯛꯆꯅꯤꯌꯦ ꯍꯥꯏꯗꯤ ꯑꯗꯨꯒꯨꯝꯕ ꯏꯁꯩ ꯁꯛꯄꯗꯣ ꯅꯪꯅ ꯁꯩꯔꯦꯡꯒꯨꯝꯕ ꯊꯤꯕ ꯑꯗꯨꯒꯨꯝꯕ ꯇꯧꯕꯗ ꯇꯩꯈꯣꯜꯗꯣ ꯌꯥꯝ ꯐꯖꯩꯑꯕ ꯅꯪꯒꯤ ꯈꯣꯟꯁꯦ ꯌꯧꯗꯣ ꯑꯗꯨꯗ ꯅꯪꯗꯤ ꯏꯁꯩ ꯇꯝꯃꯁꯨ ꯌꯥꯅꯤꯌꯦ
ꯌꯥꯔꯕꯦꯝꯃ ꯑꯩ ꯂꯥꯏꯔꯤꯛꯀꯤ ꯃꯤ ꯑꯗꯨꯝ ꯑꯣꯏꯔ ꯂꯩꯖꯔꯒꯦ ꯏꯁꯩꯒꯨꯝꯕꯁꯦ ꯑꯩ ꯀꯌꯥ ꯄꯥꯝꯗꯦ ꯏꯔꯥꯡꯒꯤ ꯑꯣꯏꯅ ꯎꯏ ꯍꯥꯏꯕ ꯃꯤꯠꯁꯤꯗ
ꯌꯦꯁ ꯍꯣꯏ ꯍꯣꯏ ꯎꯔꯝꯃꯦ
ꯎꯝ ꯑꯗꯣ ꯃꯥꯒꯤ ꯏꯁꯩꯗꯣ ꯂꯣꯏꯔꯀꯥꯟꯗꯅꯦ ꯑꯦꯣꯏꯕ ꯍꯟꯗꯛ ꯌꯥꯝꯅ ꯑꯩꯈꯣꯏꯒꯤ ꯃꯌꯥꯝꯅ ꯌꯦꯡꯅꯕ ꯄꯥꯏꯅꯕꯗꯨꯗ ꯑꯃ ꯂꯩꯕꯗꯣ ꯑꯗꯩ ꯌꯥꯝꯅ ꯃꯃꯤꯡ ꯆꯠꯄ ꯃꯆꯤꯟ ꯃ ꯑꯃ ꯂꯩꯕꯗꯣ ꯖꯒꯣꯏ ꯌꯥꯝ ꯍꯩꯕꯤ ꯃꯕꯥꯅꯤ ꯀꯧꯅꯤꯕꯀꯣ ꯃꯕꯥꯅꯤꯒꯤ ꯁꯥꯊꯦꯛꯅꯤ ꯅꯣꯏꯅ ꯌꯦꯡꯗꯣꯏꯁꯦ ꯑꯣꯏꯃ ꯑ ꯐꯖ ꯐꯖꯕ ꯏꯁꯩ ꯖꯒꯣꯏ ꯈꯟꯒꯠꯂꯀꯥꯟꯗ ꯃꯣꯏꯅ ꯅꯤꯛꯇꯅ ꯈꯣꯠꯇꯅ ꯇꯧꯒꯅꯤ ꯑꯗꯨ ꯑꯗꯒꯤꯗꯤ ꯂꯣꯏꯔꯒ ꯑꯩꯗꯤ ꯁꯩꯔꯦꯡꯒꯤ ꯃꯤꯅꯤꯅ ꯁꯩꯔꯦꯡ ꯆꯥꯡꯗꯝꯅꯕ ꯁꯩꯔꯦꯡ ꯁꯩꯗꯟꯅꯕ ꯑꯃꯒꯤ ꯊꯧꯔꯝꯁꯨ ꯍꯥꯞꯄꯦꯕ ꯁꯩꯗꯤꯟꯅꯕꯁꯤꯗꯅ ꯃꯣꯏꯅ ꯏꯊꯣꯛꯆꯕ ꯁꯩꯔꯦꯡꯈꯩꯗꯣ ꯂꯣꯏ ꯄꯥꯊꯣꯛꯇꯣꯏꯅꯦꯕ ꯑꯗꯨꯒ ꯑꯃ ꯆꯥꯡꯗꯝꯅꯕꯗꯅ ꯁꯤꯗꯗꯤ ꯍꯦꯟꯅ ꯊꯣꯏ ꯇꯥꯟꯅꯔꯛꯇꯣꯏꯅꯦ ꯍꯥꯏꯇꯥꯔꯦ ꯑꯃꯒ ꯑꯃꯒꯁꯦ ꯑꯩꯅ ꯑꯗꯨꯝ ꯈꯜꯂꯅꯤ ꯃꯀꯣꯛ ꯇꯥꯕ ꯃꯊꯪ ꯇꯥꯕ ꯃꯊꯪꯒꯤ ꯃꯊꯪ ꯇꯥꯕ ꯑꯗꯨꯃꯥꯏꯅ ꯈꯜꯂꯒ ꯃꯅꯥ ꯃꯊꯨꯝ ꯌꯦꯟꯊꯣꯛꯇꯣꯏꯅꯦꯕ
ꯎꯝ
ꯑꯗꯣ ꯑꯩꯅ ꯍꯥꯏꯅꯤꯡꯉꯤꯁꯦ ꯅꯪꯁꯨ ꯐ ꯂꯩꯀꯥꯏꯒꯤ ꯊꯕꯛ ꯊꯧꯔꯝ ꯃꯌꯥꯝ ꯇꯧꯔꯤꯕꯅꯤꯅ ꯃꯅꯥ ꯌꯦꯟꯊꯣꯛꯄꯒꯤ ꯊꯕꯛꯁꯤꯗꯤ ꯅꯪꯅ ꯄꯥꯏꯔꯣ ꯁꯤꯅꯦꯕ ꯍꯥꯏꯗꯤꯒꯤꯁꯦ ꯅꯪ ꯌꯥꯒꯗ꯭ꯔꯣ
ꯍꯍꯣꯏ ꯌꯥꯥꯏ
ꯍꯣꯏ ꯅꯪꯁꯨ ꯃꯁꯛ ꯊꯣꯛꯄ ꯃꯤ ꯑꯃꯗꯤ ꯑꯣꯏꯔꯤꯕꯅꯤꯅ ꯅꯣꯏ ꯂꯩꯀꯥꯏꯗꯗꯤ ꯅꯪ ꯍꯪꯕꯗ ꯈꯪꯗꯕ ꯑꯝꯇ ꯂꯩꯇꯦꯍꯦ
ꯑꯝ
ꯃꯃꯤꯡꯇꯪ ꯄꯪꯕꯗ ꯂꯣꯏ ꯈꯪꯉꯦ ꯍꯥꯏꯕ ꯅꯪꯁꯦ
ꯎꯝ ꯈꯥꯟ
ꯑꯗꯨ ꯑꯗꯨ ꯅꯪ ꯀꯩꯅꯣꯗꯤ ꯇꯧꯔꯣ ꯐꯤꯔꯣꯜꯗꯨꯗꯤ ꯅꯣꯡꯁꯤ ꯅꯨꯃꯤꯠꯁꯤꯗ ꯁꯦꯠꯅꯕ ꯐꯤꯔꯣꯜꯁꯦ ꯑꯩꯈꯣꯏꯅ ꯑꯉꯧꯕ ꯑꯣꯏꯅ ꯁꯦꯠꯁꯦꯅ ꯈꯥꯏꯗꯣꯛꯑꯦ ꯑꯉꯧꯕꯒ ꯊꯝꯕꯥꯜ ꯂꯩꯈꯣꯛ ꯃꯆꯨꯒꯤ ꯐꯅꯦꯛꯇꯣ
ꯎꯝ
ꯑꯗꯒꯤ ꯑꯗꯨꯒ ꯐꯨꯔꯤꯁꯁꯤꯅ ꯅꯪ ꯊꯝꯕꯥꯜ ꯂꯩꯅꯥ ꯃꯆꯨꯒꯤ ꯐꯅꯦꯛ ꯁꯦꯠꯂꯁꯨ ꯌꯥꯏ ꯅꯠꯇ꯭ꯔꯒꯅ ꯑꯁꯪꯕ ꯆꯤꯡꯌꯥ ꯇꯝꯌꯥ ꯃꯆꯨ ꯍꯥꯏꯇꯥꯔꯦ ꯑꯗꯣ ꯑꯗꯨ ꯁꯦꯠꯂꯁꯨ ꯌꯥꯏꯌꯦ ꯅꯪ ꯑꯄꯥꯝꯕ ꯑꯗꯨꯝ ꯈꯜꯂꯣ
ꯍꯣꯏ ꯍꯣꯏ ꯁꯝꯒꯥꯡꯁꯦ ꯄꯨꯂꯞ ꯄꯨꯟꯁꯤꯜꯂꯒꯦ ꯑꯗꯨꯗꯤ
ꯍꯣꯏ ꯑꯗꯨ ꯑꯗꯨꯅ ꯐꯔꯅꯤ ꯑꯗꯨꯃꯥꯏꯅ ꯂꯣꯏ ꯄꯨꯟꯖꯜꯂꯒ ꯂꯥꯛꯑꯣ ꯑꯗꯣ ꯅꯣꯏꯗꯥꯏꯒꯤ ꯀꯦꯕ ꯌꯥꯝ ꯍꯩꯕꯗꯣ ꯑꯗꯨ ꯑꯩꯁꯨ ꯑꯝꯇ ꯅꯦꯛꯀꯦ ꯇꯧꯕꯅꯦ ꯅꯪ ꯑꯩꯒ ꯄꯨꯟꯅ ꯀꯦꯃꯤꯟꯅ ꯌꯥꯒꯗ꯭ꯔꯣ
ꯌꯥꯏꯌꯦ ꯑꯩꯒꯤ ꯏꯃꯥꯟꯅꯕꯤꯅꯦ ꯀꯦꯕ ꯌꯥꯝ ꯍꯩꯕ ꯑꯃ ꯂꯩꯑꯕ ꯃꯥꯗꯤ ꯑ ꯑꯩꯒꯤ ꯍꯥꯏꯗꯤ ꯊꯕꯛ ꯇꯧꯕ ꯃꯇꯝꯗ ꯑꯗꯨꯝ ꯃꯥꯅ ꯂꯣꯏ ꯀꯦꯕꯤꯑꯕ ꯑꯩꯒꯤꯗꯤ ꯑꯗꯨꯅ ꯃꯉꯣꯟꯗ ꯑꯗꯨꯝ ꯀꯦꯍꯜꯂꯁꯦ ꯃꯥꯅ ꯀꯦꯕꯗꯣ ꯐꯁꯨ ꯌꯥꯝ ꯐꯖꯩ ꯍꯥꯏꯗꯤ ꯐꯥꯎꯟꯗꯦꯁꯟꯒ ꯃꯌꯥꯝ ꯊꯥꯖꯤꯟꯕꯗꯨ ꯅꯠꯇꯦꯕ ꯏꯔꯨ ꯂꯨꯅ ꯌꯥꯝ ꯅꯥꯟꯅ ꯀ ꯍꯥꯏꯗꯤ ꯈꯪꯗꯦ ꯌꯥꯝ ꯐꯖꯩ
ꯎꯝ ꯅꯪꯍꯥꯟ ꯍꯣꯏ ꯎꯏ ꯎꯏ ꯎꯏ ꯍꯣꯏ ꯍꯨꯏ ꯅꯪ ꯅꯍꯥꯟ ꯁꯦꯠꯂꯤ ꯆꯥꯔꯤꯕ ꯃꯌꯥꯝꯗꯣ ꯍꯥꯏꯇꯪ ꯍꯥꯏꯔꯛꯎꯅꯦ ꯁꯅꯥꯗꯨꯅ ꯀꯃꯥꯏꯅꯧ ꯇꯧꯕꯅꯣ ꯂꯤꯛꯇꯨꯅ ꯀꯃꯥꯏꯅ ꯇꯧꯕꯅꯣ ꯂꯣꯏꯕ ꯈꯣꯡꯗꯩꯅ ꯇꯣꯟꯕ ꯑꯃ ꯊ ꯍꯥꯏꯔꯛꯏ
ꯎ ꯁꯅꯥꯗꯨꯗꯅꯦ ꯍꯧꯖꯤꯛꯀꯥꯟꯒꯤ ꯑꯃ ꯃꯔꯩꯒꯤ ꯑꯃ ꯂꯩꯇ꯭ꯔꯣ ꯃꯔꯩ ꯌꯥꯟꯊꯕꯗꯣ ꯑꯗꯨꯒꯤꯗꯨꯅ ꯁꯦꯝꯕꯅꯦ ꯑꯗꯨꯒꯤ ꯗꯤꯖꯥꯏꯟꯅꯦꯕꯀꯣ ꯑꯗꯨꯒ ꯍꯧꯖꯤꯛꯀꯥꯟ ꯅꯥꯟꯅꯄꯤꯗ ꯑꯗꯨꯒꯤ ꯗꯤꯖꯥꯏꯟ ꯑꯣꯏꯅ ꯌꯥꯝ ꯊꯣꯛꯑꯦꯕ ꯍꯥꯏꯗꯤ ꯃꯔꯩꯗꯨꯅ ꯌꯥꯟꯊꯕ ꯑꯃ ꯑꯗꯨ ꯁꯤꯔꯦ ꯑꯗꯨꯒ ꯂꯤ ꯀꯤ ꯑꯩꯅ ꯍꯥꯏꯗꯤ ꯑꯩꯈꯣꯏꯗꯤ ꯂꯩꯁꯥꯕꯤꯅꯤꯅ ꯑꯄꯥꯛ ꯄꯄ ꯁꯤꯖꯟꯕꯗꯣ ꯐꯖꯗꯦꯗꯅ ꯑꯗꯨꯅ ꯂꯤꯛ ꯌꯥꯝ ꯆꯥꯎꯗꯕ ꯑꯗꯨ ꯒꯨꯝꯕ ꯑꯃ ꯁꯤꯔꯦ
ꯎꯝ ꯐꯩ ꯑꯗꯨꯅ ꯍꯥꯏꯗꯤ ꯇꯔꯨ ꯇꯅꯥꯜꯂꯤꯗꯅ ꯌꯦꯡꯕꯗ ꯃꯆꯥ ꯃꯆꯥꯗ ꯑꯗꯨꯃꯥꯏꯅ ꯐꯖꯕ ꯍꯥꯞꯄꯁꯤꯅ ꯍꯦꯛꯇ ꯑꯆꯧꯕ ꯍꯥꯞꯆꯜꯔꯛꯄꯗꯣ ꯀꯩꯅꯥ ꯃꯥꯜꯂꯦ ꯍꯥꯏꯕ
ꯃꯥꯜꯂꯦ ꯁꯅꯥꯒꯁꯦ ꯑꯩꯈꯣꯏꯗꯤ ꯂꯩꯁꯥꯕꯤꯅꯤꯅ ꯃꯆꯥ ꯃꯆꯥ ꯁꯤꯕꯅ ꯐꯩꯌꯦꯕ ꯑꯗꯨꯒ ꯈꯨꯖꯤꯁꯨ ꯎꯝ ꯘꯔꯤ ꯑꯣꯏꯅ ꯁꯤꯔꯦ ꯍꯥꯏꯗꯤ ꯈꯨꯁꯤꯈ ꯃꯌꯥꯝ ꯁꯤꯖꯟꯕꯗꯣ ꯑ ꯐꯖꯗꯦꯗꯅ ꯑꯗꯨꯒ ꯈꯨꯗꯣꯞ ꯀꯩꯁꯨ ꯁꯤꯔꯤ ꯠꯇ꯭ꯔꯦ ꯍꯥꯏꯗꯤ ꯏꯁꯥꯒꯤ ꯑꯗꯨꯝ ꯌꯨꯝꯗ ꯑꯩꯈꯣꯏꯅ ꯁꯤꯖꯔꯤꯕ ꯑꯃꯁꯦ ꯑꯗꯨꯝ ꯁꯤꯔꯦ ꯍꯥꯏꯗꯤ ꯃꯌꯥꯝ ꯑꯃ ꯁꯤꯖꯟꯕꯗꯣ ꯀꯩꯅꯣꯝ ꯇꯧꯋꯤꯗꯅ ꯑꯗꯨꯒ ꯑꯩꯁꯤꯗꯤꯦ ꯊꯝꯕꯥꯜ ꯂꯩꯀꯣꯛ ꯑꯃ ꯁꯦꯠꯂꯦ ꯑꯗꯨꯒ ꯐꯤ ꯄꯤꯡ ꯃꯆꯨꯒꯤ ꯑꯃ ꯇꯧꯔꯦ ꯑꯗꯨꯒ ꯐꯨꯔꯤꯠꯅ ꯔꯥꯅꯤ ꯀꯂꯔꯒꯤꯗ ꯑꯃ ꯂꯤꯠꯂꯦ ꯑꯗꯨꯃꯥꯏꯅ ꯇꯧꯔꯗꯣ ꯁꯝꯁꯨ ꯏꯃꯥꯟꯅꯕꯤꯅ ꯌꯥꯝ ꯐꯖꯅ ꯁꯦꯝꯕꯤꯔꯝꯃꯦ ꯑ ꯁꯤꯟꯗ꯭ꯔꯦꯂꯥꯒ ꯃꯥꯜꯂꯦ ꯁꯝ ꯃꯅꯤꯡꯗꯣ ꯍꯣꯏ ꯍꯣꯏ
ꯑꯥ ꯉꯥꯎꯅꯔꯕꯅꯤꯅꯦ ꯑꯌꯦꯡꯕ ꯃꯌꯥꯝ ꯑꯗ
ꯍ ꯏ ꯉꯦ
ꯎꯝ ꯅꯪꯒꯤ ꯐꯤꯗꯣ ꯀꯩꯀꯩ ꯃꯌꯦꯛ ꯆꯥꯏꯒꯦ ꯑꯗꯨ ꯅꯨꯃꯤꯠꯀꯤ ꯏꯟꯕꯗ
ꯑꯉꯣꯝ ꯃꯌꯦꯛꯇꯣ
ꯑ
ꯑꯗꯨꯒꯤ ꯃꯌꯦꯛꯇꯨꯅꯦꯕ ꯑꯩꯒꯤ ꯐꯤꯗꯣ
ꯑꯥ ꯀꯃꯥꯏꯅ ꯇꯧꯒꯦꯕ ꯑꯉꯝ ꯃꯌꯦꯛ ꯍꯥꯏꯁꯦ ꯂꯩꯔꯕ
ꯑ ꯑꯉꯣ ꯃꯌꯦꯛꯁꯦ ꯅꯍꯥꯟꯋꯥꯏ ꯊꯥꯏꯅꯗꯒꯤ ꯑꯗꯨꯝ ꯆꯠꯅꯔꯛꯑꯕ ꯃꯌꯦꯛꯅꯦ ꯍꯥꯏꯗꯤ ꯍꯧꯖꯤꯛꯇꯤ ꯇꯤ ꯐꯤꯁꯦ ꯔꯣꯁꯀꯤ ꯃꯌꯦꯛ ꯑꯗꯩꯗꯤ ꯅꯨꯃꯤꯠꯂꯒꯤ ꯃꯌꯦꯛꯀ ꯇꯧꯔꯒ ꯃꯌꯥꯝ ꯇꯧꯁꯟꯗ꯭ꯔꯣ
ꯎ
ꯑꯗꯨꯒꯨꯝꯕꯗꯣ ꯌꯥꯗꯕ ꯊꯥꯏꯅꯗꯒꯤ ꯆꯠꯅꯔꯛꯑꯕ ꯑꯉꯣꯝ ꯃꯌꯦꯛ ꯍꯥꯏꯗꯅ ꯑꯃ ꯂꯩꯕꯅꯤ ꯑꯗꯨꯒꯤ ꯃꯌꯦꯛ ꯣ ꯑꯗꯨꯗꯤ ꯑꯗꯨꯗꯤ ꯑꯗꯨꯝ ꯍꯌꯦꯡꯋꯥꯏ ꯐꯥꯎꯕ ꯆꯠꯅꯔꯗꯣꯏꯅꯦꯕ
ꯎꯝ
ꯑꯗꯨꯗ ꯑꯣꯏꯗꯤ ꯁꯨꯝ ꯂꯩꯒꯤ ꯀꯩꯒꯤ ꯑꯣꯏꯁꯟꯕ ꯃꯌꯦꯛꯁꯦ ꯄꯥꯝꯁꯨ ꯄꯥꯝꯗꯦ ꯍꯥꯏꯗꯤ ꯆꯠꯅꯔꯤꯉꯩ ꯃꯇꯝꯒꯤ ꯈꯛꯇꯗ ꯆꯠꯅꯕꯗꯣ ꯊꯥꯏꯅꯒꯤ ꯄꯣꯠꯁꯤꯅ ꯍꯦꯟꯅ ꯄꯄꯥꯝꯕ
ꯍꯣꯏ ꯍꯣꯏ ꯑꯗꯨꯕꯨꯗꯤ ꯑꯗꯨ ꯅꯪ ꯊꯧꯕꯥꯜ ꯂꯩꯈꯣꯛꯀꯤ ꯃꯄꯥꯟꯗꯨꯗꯤ ꯀꯩ ꯃꯌꯦꯛ ꯑꯣꯏꯒꯦ ꯂꯩꯔꯣꯡꯗꯣꯔꯕ ꯈꯣꯏ ꯌꯦꯛꯀꯗꯣꯔꯕ
ꯈꯣꯏ ꯈꯣꯏꯗꯣ ꯑꯗꯨ ꯑꯣꯏꯣꯏꯗꯣꯏꯅꯦ
ꯀꯣꯏ ꯀꯌꯥ ꯀꯌꯥ ꯌꯥꯎꯒꯦ
ꯑ ꯀꯌꯥ ꯀꯌꯥ ꯌꯥꯎꯕꯅꯣ ꯈꯪꯗ꯭ꯔꯦ ꯑꯗꯨꯗꯤ
ꯃꯆꯨꯗꯤ
ꯃꯆꯨꯁꯦ ꯄꯤꯡꯇ ꯑꯣꯏꯗꯣꯏꯅꯦ
ꯑꯣ ꯂꯩ ꯃꯆꯨꯗ
ꯎꯝ ꯂꯩ ꯃꯆꯨ
ꯑꯗꯨ ꯅꯪꯅ ꯁꯤꯈꯤꯕ ꯂꯤꯠꯇꯣ ꯑꯗꯨ ꯑꯗꯨꯒꯤ ꯃꯇꯥꯡꯗꯁꯨ ꯍꯥꯏꯐꯦꯠ ꯍꯥꯏꯔꯛꯎꯅꯦ
ꯑꯩꯅ ꯁꯤꯈꯤꯕ ꯂꯤ ꯁꯅꯥ ꯂꯣꯏꯅꯃꯛ ꯁꯦꯠ ꯉꯥꯛꯇꯅꯦꯕ ꯂꯤꯛꯇꯨꯁꯨ ꯏꯆꯝ ꯆꯝꯅ ꯂꯥꯛꯑꯒ ꯎꯝ ꯍꯥꯏꯗꯤ ꯃꯦꯗꯜꯗꯨꯗ ꯍꯧꯖꯤꯛꯀꯤ ꯃꯔꯩꯒꯤꯗꯣ ꯑꯗꯨ ꯈꯛꯇꯪ ꯌꯥꯟꯗꯕ ꯈ ꯟꯕ
ꯑꯣ ꯑꯣ ꯑꯥ
ꯍꯥꯏꯗꯤ ꯑꯩꯗꯤ ꯃꯌꯥꯝ ꯇꯧꯁꯟꯗ꯭ꯔꯦ ꯑꯗꯨ ꯈꯛꯇ ꯁꯤꯔꯦ ꯑꯗꯨꯝ
ꯑꯣ
ꯍꯥꯏꯗꯤ ꯍꯧꯖꯤꯛꯀꯥꯟꯗꯤ ꯑꯗꯨꯒꯨꯝꯕ ꯃꯌꯥꯝ ꯁꯤꯖꯟꯕꯗꯣ ꯀꯩꯁꯨ ꯆꯠꯅꯕꯁꯨ ꯑꯣꯏꯗ꯭ꯔꯦ ꯑꯗꯩꯗꯤ ꯑꯩꯈꯣꯏꯒꯤ ꯂꯩꯁꯥꯕꯤꯁꯨ ꯁ ꯑꯣꯏꯕꯅꯤꯅꯀꯣ ꯍꯥꯏꯗꯤ ꯀꯩꯅꯥꯒꯨꯝꯕ